ꯍꯧ
ꯑ꯭ꯔ
ꯇꯥꯏ ꯇꯥꯏ ꯎꯝ ꯌꯥꯝ ꯊꯥꯞꯄꯖꯥꯠꯅꯤꯀꯣ ꯌꯥꯝ ꯋꯥꯅ ꯌꯧꯋꯤꯀꯣ
ꯍꯥ ꯅꯪ ꯅꯅꯦ
ꯎꯝ
ꯉꯁꯥꯏꯗꯒꯤ ꯇꯔꯣꯗ
ꯉꯁꯥꯏꯗꯒꯤ ꯒ꯭ꯌꯥꯟ ꯇꯥꯗꯦ ꯑꯗꯣ ꯌꯥꯔꯦ ꯇꯣꯛꯑꯁꯦꯀꯣ ꯌꯧꯔꯕꯅ ꯌꯥꯔꯦ
ꯑꯗꯨ
ꯎꯝ ꯀꯩꯗꯧꯔꯝꯃꯤꯅꯣ
ꯍꯧꯖꯤꯛꯛꯇꯤ ꯅꯪ ꯕꯨꯗꯨꯝ ꯀꯣꯜꯇꯧꯔꯤ ꯍꯤ ꯍꯤ
ꯆꯥꯛꯇꯤ ꯆꯥꯔꯕꯣ ꯆꯥꯛ ꯆꯥꯔꯕꯣ
ꯍꯣꯏ ꯆꯥꯔꯦ ꯎꯝ ꯆꯥꯔꯦ ꯆꯥꯔꯦ
ꯑꯩ ꯁꯨꯝ ꯐꯝꯂꯝꯕꯅꯦ ꯂꯥꯏꯔꯤꯛ ꯈꯔ ꯌꯦꯡꯉꯝꯕꯅꯦ ꯑꯗꯣ ꯅꯪꯅ ꯅꯪꯅ ꯍꯥꯏꯔꯛꯄꯗꯨꯗꯀꯣ ꯑꯩꯁꯦ ꯍꯥꯏꯗꯤ ꯋꯥꯈꯜ ꯈꯔ ꯅꯨꯡꯉꯥꯏꯒꯗꯧ ꯃꯥꯟꯕ ꯈꯔ ꯄꯥꯏꯈꯠꯂꯗꯤ
ꯑꯦ ꯄꯥꯏꯈꯗ꯭ꯔꯗꯤ ꯅꯪ ꯍꯧꯖꯤꯛꯇꯤ
ꯑꯣ ꯀꯤꯍꯦ
ꯉꯥꯁꯥꯏꯗꯁꯨ ꯁꯥꯎꯅꯤꯡꯂꯝꯅꯦ ꯍꯧꯖꯤꯛ
ꯆꯨꯝꯃꯦ ꯁꯥꯅꯤꯡꯉꯝꯒꯅꯤ ꯆꯨꯝꯃꯦ ꯑꯗꯣ ꯄꯨꯡ ꯀꯌꯥꯗ ꯇꯨꯝꯒꯅꯤ ꯁꯣꯝꯗꯤ
ꯑ ꯑꯦ ꯈꯪꯗꯦ ꯇꯣ ꯅꯤꯡꯕ ꯃꯇꯝ ꯑꯗꯨꯝ ꯆꯪꯒꯅꯤ ꯎꯝ ꯍꯥꯏꯗꯤ ꯑꯩꯅ ꯍꯗꯩ ꯑꯃꯇꯪ ꯍꯥꯏꯗ ꯈꯔꯦ
ꯎꯝ
ꯅꯪꯗꯤ
ꯑꯩꯗꯤ ꯈꯔ ꯈꯔ ꯊꯦꯡꯅ ꯇꯨꯝꯃꯦ ꯍꯟꯗꯛꯀꯥꯟꯁꯦ ꯑꯗꯨꯝ ꯑꯩꯒꯤ ꯇꯥꯏꯃꯤꯡ ꯑꯩꯒꯤ ꯔꯨꯇꯤꯟꯗꯣ ꯍꯥꯟꯅꯗꯤ ꯄꯨꯡ ꯇꯔꯥꯗ ꯇꯨꯝꯕꯅꯤꯀꯣ ꯑꯍꯤꯡꯁꯦ ꯄꯨꯡ ꯇꯔꯥ ꯍꯦꯛ ꯇꯥꯔꯕ ꯇꯨꯝꯕꯅꯦ ꯑꯗꯨꯒ ꯄꯨꯡ ꯇꯔꯨꯛꯇ ꯁꯣꯔ ꯄꯨꯡ ꯃꯉꯥꯗ ꯍꯧꯒꯠꯄ ꯑꯗꯨꯃꯥꯏꯅ ꯇꯧꯔꯒ ꯂꯩꯔꯝꯕꯅꯦ ꯑꯗꯣ ꯋꯥꯔꯜ ꯀꯞ ꯂꯥꯛꯄꯗꯒꯤ ꯑꯩꯒꯤ ꯔꯣ ꯇꯤꯟ ꯂꯣꯏ ꯀꯥꯏꯈ꯭ꯔꯦ
ꯉꯁꯤꯁꯨ ꯌꯦꯡꯗꯣꯏꯔꯥ
ꯌꯦꯡꯗꯣꯏꯅꯦ
ꯖ ꯑꯩꯗꯤ ꯌꯦꯡꯉꯣꯏ ꯑꯁ ꯑꯩꯗꯤ ꯌꯦꯡꯉꯣꯁꯨ ꯇꯜꯂꯦ ꯇꯨꯝꯅꯤꯡꯕ ꯇꯝꯍꯟꯅꯤꯡꯕ
ꯑꯩꯗ ꯂꯩꯁꯥꯕꯤ ꯀꯥꯡꯕꯨꯗꯤ ꯈꯔ ꯉꯟꯅ ꯇꯨꯝꯕꯅ ꯐꯩꯗ
ꯑꯗꯨꯅꯦ ꯏꯁ ꯇꯣꯝꯕ ꯄꯦꯟꯗ꯭ꯔꯗꯤ ꯏꯁꯥꯎ ꯑꯗꯨꯝ ꯂꯥꯡꯅꯤꯡꯉꯦꯕ
ꯃꯥꯅꯦ ꯐꯖꯅ ꯇꯨꯝꯂꯒ ꯐꯖꯅ ꯇꯨꯝꯂꯒꯀꯣ
ꯎ
ꯍꯥꯏꯗꯤ ꯍꯦꯟꯅ ꯐꯖ ꯐꯖꯈꯠꯂꯛꯇꯣꯏꯅꯦꯕ ꯇꯨꯝꯕ ꯄꯦꯟꯕꯁꯦ ꯌꯥꯝꯅ
ꯎꯝ ꯐꯖꯕꯨꯗꯤ ꯑꯗꯨꯝ ꯐꯖꯕꯅꯤꯅ
ꯑꯍꯣꯏ ꯈꯪꯉꯦꯗ ꯑꯗꯨꯕꯨꯗꯤ ꯑꯗꯨ ꯑꯗꯨꯅꯅꯤꯅꯦ ꯑꯩꯅ ꯑꯗꯨꯅꯅꯤꯅꯦ ꯑꯩꯅ ꯆꯤꯡ ꯀꯌꯥ ꯆꯤꯡꯗꯣꯟ ꯀꯌꯥ ꯂꯥꯜꯂꯒ ꯌꯧꯔꯛꯏꯁꯦ
ꯑꯣ ꯍ ꯍꯧꯖꯤꯅꯈꯥꯏ ꯉꯁꯥꯏꯗ ꯉꯁꯥꯏꯅ ꯍꯥꯏꯔꯛꯄ ꯌꯥꯕꯅꯤꯅ ꯑꯗꯨ
ꯍꯣꯏ ꯑꯩ ꯌꯧꯔꯛꯑꯀꯥꯟꯗ ꯍꯥꯏꯔꯒꯦꯅꯦ ꯂꯩꯕꯒꯤꯅꯤꯅꯦ
ꯌꯥꯏ ꯌꯥꯏ ꯌꯥꯏ ꯅꯪꯗꯤ ꯀꯔꯤ ꯇꯝꯕꯔꯣ
ꯑꯩꯁꯦ ꯑꯩ ꯀꯔꯤ ꯇꯝꯕ꯭ꯔꯥ ꯍꯥꯏꯕꯁꯦ ꯑꯩ ꯈꯤꯇꯪ ꯈꯨꯝꯐꯝ ꯈꯪꯗꯦꯀꯣ ꯃꯔꯝꯗꯤ ꯑꯩ ꯇꯝꯕ ꯌꯥꯕ ꯂꯣꯏꯅ ꯇꯝꯕꯁꯦ ꯀꯨꯏꯈ꯭ꯔꯦꯕꯀꯣ ꯍꯥꯏꯗꯤ
ꯈꯔ ꯀꯨꯏꯈ꯭ꯔꯦꯕꯣ ꯑꯩꯁꯦꯀꯣ ꯑꯗꯣ ꯈꯪꯗꯦ ꯅꯣꯏ ꯅꯣꯏꯒꯤꯁꯦ ꯑꯩꯈꯣꯏꯒꯤ ꯀꯟꯇꯦꯝꯄꯔꯔꯤ ꯑꯣꯏꯒꯗ꯭ꯔꯥ ꯅꯠꯇ꯭ꯔꯒ
ꯀꯃꯥꯏꯅ ꯇꯧꯒꯗ꯭ꯔꯥ ꯈꯪꯗ ꯅꯣꯏ ꯅꯪꯒꯤ ꯍꯥꯟꯅ ꯍꯥꯏꯕꯅꯦ ꯁꯣꯝꯗꯤ ꯀꯩ ꯀꯣꯂꯦꯖꯀꯗꯤ ꯂꯣꯏꯔꯕꯣ
ꯑꯩ ꯀꯣꯂꯦꯖ ꯀꯥꯗ꯭ꯔꯦ ꯑꯗꯨꯝ ꯇ꯭ꯔꯦꯅꯤꯡ ꯑꯣꯏꯅ ꯆꯠꯄ ꯑꯩ
ꯑꯣ ꯁꯣꯝꯁꯦ ꯑꯩ ꯑꯝꯇꯪ ꯒꯦꯁ ꯇꯧꯖꯒꯦꯀꯣ
ꯎꯝ ꯇꯕꯣ ꯇꯑꯣꯣ
ꯁꯁꯦ ꯑ ꯐꯦꯁꯟ ꯗꯤꯖꯥꯏꯅꯔꯒꯨꯝꯕ ꯆꯠꯄꯤꯕ꯭ꯔꯥ
ꯃꯠꯇꯦ ꯁꯠꯇꯦ
ꯃꯣꯗꯦꯜꯒꯨꯝꯕꯗꯤ ꯃꯣꯗꯦꯂꯤꯡ ꯑꯗꯨꯇꯥꯔꯦ ꯑꯗꯨ ꯇꯥꯔꯒꯗꯤ ꯁꯣꯝꯁꯦ
ꯎꯝ
ꯏꯟꯇꯔꯤꯌꯔ ꯗꯤꯖꯥꯏꯅꯔꯒꯨꯝꯕꯗꯤ
ꯑ ꯑꯗꯨꯗꯣ ꯑꯗꯨꯣ ꯀꯦꯣꯝ ꯅꯟꯖꯗꯦ
ꯑꯗꯨꯗꯤ ꯕꯣꯛꯁꯤꯡꯒꯨꯝꯕꯗꯤ
ꯍꯣꯏꯕꯨꯁ ꯑꯣꯏꯅ ꯑꯣꯏꯅ ꯆꯠꯄ
ꯍꯥꯥ
ꯁꯅꯤ ꯆ
ꯉꯁꯥꯏ ꯅꯪ ꯀꯟ ꯑꯁꯤ ꯌꯥꯝ ꯂꯩꯌꯦ ꯍꯥꯏꯕꯗꯨꯗ ꯑꯩꯅ ꯕꯣꯛꯁꯤꯡ ꯇ꯭ꯔꯦꯅꯤꯡꯒ ꯆꯞ ꯆꯥꯅ ꯈꯜꯂꯨꯔꯦ ꯑꯩꯗꯤ ꯑꯃꯨꯛ
ꯑ ꯆ ꯑꯗꯨ ꯆꯠꯇꯒꯤꯅꯦꯕ ꯄꯔ ꯀꯩꯅ ꯍꯥꯏ
ꯑꯩ ꯑꯦꯗ꯭ꯔꯦꯁ ꯊꯤꯔꯒ ꯐꯨꯔꯛꯀꯗ꯭ꯔꯅ ꯑꯩ ꯄꯥꯈꯠꯂꯕꯅꯦ ꯉꯁꯥꯏꯗꯣ
ꯍ ꯐꯤꯔꯥꯛꯇꯣꯏꯍꯦ ꯅꯪ ꯂꯝꯍꯦꯟꯕꯗꯤꯌꯦ
ꯍ
ꯉꯁꯥꯏꯗ ꯊꯤꯕꯗꯤ ꯍꯥꯎꯈ꯭ꯔꯕꯅꯤ ꯅꯍꯥꯟꯗꯤ ꯀꯒ꯭ꯔꯤ ꯇꯥꯝꯕ꯭ꯔꯣꯅꯦ ꯑꯗꯨꯝ ꯍꯥꯏꯕ ꯌꯥꯏꯅ ꯇꯥꯕ꯭ꯔꯣ ꯑꯕ꯭ꯔ ꯇꯕ꯭ꯔꯥ ꯇꯥꯕ꯭ꯔꫭ ꯇꯥꯕ꯭ꯔꫭ ꯇꯥꯕ꯭ꯔꫭ ꯇꯥꯕ꯭ꯔꫭ ꯇꯥꯕ꯭ꯔꫭ ꯇꯥꯕ꯭ꯔꫭ ꯇꯥꯕ꯭ꯔꫭ ꯑꯣ ꯇꯕ꯭ꯔꯣ ꯇꯥꯕ꯭ꯔꫭ ꯇꯥꯕ꯭ꯔꫭ ꯑꯣ ꯇꯕ